ꯍꯜꯂꯣ ꯎꯝ ꯎꯝ ꯇꯥ ꯑꯥ ꯇꯥꯏꯌꯦ ꯇꯥꯏꯌꯦ
ꯎ ꯀꯦꯂꯧꯔꯤꯅꯣ
ꯆꯥꯛ ꯇꯣꯛꯄꯒꯤ ꯁꯨꯝ ꯂꯩꯔꯝꯕꯅꯦ
ꯇꯦꯟꯁꯟ ꯁꯔꯒ
ꯎꯝ ꯍ ꯌꯦꯔꯨꯝꯝ ꯊꯣꯡꯕ ꯆꯥꯏ ꯑꯗꯨꯗꯤ
ꯎꯝ ꯏꯄ ꯆ
ꯀꯩꯕ
ꯏꯁꯤꯁꯣꯏ
ꯎꯁꯣꯏꯖꯝ ꯐꯨꯖꯥꯏꯌꯦ
ꯍꯥꯏ
ꯎꯁꯣꯏꯗꯤ ꯆꯝꯐꯨꯠ ꯆꯥꯕ ꯌꯥ ꯎꯁꯣꯏ ꯆꯝꯐꯨꯠ ꯆꯥꯕ ꯌꯥꯕ꯭ꯔꯥ
ꯌꯥꯏꯔꯦ
ꯌꯥꯅꯕ꯭ꯔꯕ
ꯆꯥꯅꯏꯅ
ꯈꯪꯗꯕꯒꯤꯅꯦ ꯍꯪꯉꯤꯁꯦ
ꯎꯝ ꯊꯗꯤ ꯌꯥ ꯍꯥꯏ ꯌꯥꯗ ꯅꯤꯅꯦꯒꯤ ꯏꯁꯇꯥꯥꯅꯤ ꯇꯧꯔꯝꯕꯗ ꯑꯗꯨꯝ ꯄꯪꯁꯥꯅ ꯆꯥꯏꯅꯤ
ꯅꯪꯒꯤ ꯕꯦꯛꯒ꯭ꯔꯥꯎꯟꯗꯣ ꯈꯔ ꯂꯥꯡꯉꯦ
ꯆꯥꯡ
ꯕꯦꯛꯒ꯭ꯔꯥꯎꯟꯗꯣ ꯂꯥꯡꯉꯦꯕ
ꯅꯗꯤ ꯀꯗꯒꯂꯤ ꯅ ꯍꯧꯖꯤ
ꯑꯩꯁꯦ ꯉꯥꯏꯍꯥꯛ ꯊꯕꯛ ꯆꯠꯇꯣꯏꯅꯦ ꯉꯥꯏꯍꯥꯛꯇꯪ ꯁꯪꯕ ꯑꯗꯨ ꯑꯗꯨꯒꯤ ꯋꯥꯔꯤ ꯁꯥꯟꯅꯩ ꯑꯦ ꯃꯤ ꯀꯩꯒ ꯇꯧꯔꯝꯕꯅꯤꯗ ꯅꯍꯥꯛ ꯂꯩꯔꯒꯕꯨꯗꯤ ꯆꯠꯂꯅꯤ
ꯅꯣꯡ ꯆꯨꯗ꯭ꯔꯥ ꯅꯣꯏ ꯌꯣꯟꯕꯗꯤ
ꯆꯨꯏꯌꯦ ꯑꯗꯣ ꯌꯥꯝ ꯀꯟꯅ ꯆꯨꯗꯦ ꯋꯥꯎꯔꯤ ꯋꯥꯎꯔꯤ ꯈꯤꯇꯪ ꯆꯨꯏ
ꯑ ꯑꯦ ꯐꯔ ꯑꯣꯅꯗꯤ ꯀꯩꯇꯧꯖꯠꯔ ꯈꯪꯗꯦꯅꯤ ꯊꯥ ꯑꯃ ꯁꯨꯖꯜꯂꯛꯀꯗꯧꯔꯦ ꯅꯣꯡ ꯆꯨꯁꯤꯡꯗꯤ ꯅꯨꯕꯤꯗ ꯌꯥꯝ ꯀꯟꯅꯗꯤ ꯆꯨꯗꯕ
ꯑꯣ ꯑꯗꯣ ꯆꯨꯕ ꯍꯥꯏꯁꯦ ꯅꯣꯡꯗꯤ ꯑꯗꯨꯝ ꯃꯪꯉꯦꯕ ꯈꯪꯕ꯭ꯔꯥ
ꯎꯝ
ꯑꯗꯨꯒ ꯀꯟꯅ ꯆꯨꯕ ꯍꯥꯏꯁꯦ ꯍꯣꯏ ꯃꯍꯧ ꯍꯧꯕꯒꯤ ꯇꯥꯏꯞꯇ ꯈꯣꯡꯆꯨꯒ ꯆꯨꯔꯛꯄ ꯌꯥꯎꯋꯦ
ꯑꯥ ꯑꯥ
ꯑꯗꯨꯃꯥꯏꯅꯕꯨꯗꯤ
ꯑꯩꯣꯏꯔꯣꯝꯅ ꯌꯥꯝ ꯀꯟꯅ ꯁꯨꯗꯕꯤꯗ ꯑꯁ ꯈꯖꯤꯛ ꯈꯖꯤꯛ ꯈꯖꯤꯛ ꯇꯧꯔ ꯅꯣꯡ ꯑꯗꯨꯝ ꯃꯪꯅ ꯇꯧꯔꯤꯗ ꯌꯥꯝ ꯀꯟꯅꯁꯦ ꯁꯨꯕꯤꯗ
ꯑꯣ ꯀꯣꯏꯕꯒ ꯆꯠꯇ꯭ꯔꯣ ꯀꯣꯏꯕꯒ ꯆꯠꯇ꯭ꯔꯣ
ꯀꯣꯏ ꯃꯈ ꯀ ꯆ ꯅꯪꯗꯦꯖꯤ ꯌꯨꯝ ꯃꯄꯥꯟ ꯊꯣꯛꯅꯤꯉꯥꯏ ꯍꯥꯏꯗꯤꯦ ꯊꯕꯛ ꯌꯥꯝ ꯊꯕꯛꯇꯤ ꯌꯥꯝ ꯊꯣꯏꯗꯣꯛꯅꯗꯤ ꯆꯤꯟꯅꯤꯗ ꯑꯗꯨꯕꯨ ꯑ ꯌꯥꯁꯤꯔ ꯃꯇꯝꯅ ꯄꯨꯁꯤꯜꯂ ꯑꯍꯟ ꯑꯣꯏꯔꯛꯄꯒꯤꯔ ꯄꯀꯣꯏ ꯀꯣꯏ ꯄꯣꯛꯅꯥꯥꯡ ꯉꯥꯡꯕꯗꯨ ꯇꯟꯖꯟꯕꯒꯨꯝ ꯇꯧꯕ
ꯍꯣꯏ ꯆꯨꯝꯃꯦꯗꯨꯗꯤ ꯆꯠ ꯆꯠꯂꯦꯗ ꯑꯗꯨꯝ ꯆꯠꯂꯦꯕ ꯆꯠꯇꯣꯏꯅꯦ ꯑꯗꯨꯝ
ꯀꯣꯏ ꯈꯥꯏ ꯃꯇꯝ ꯂꯩꯅꯤꯡꯉꯗꯔ ꯍꯌꯦꯡ ꯀꯅꯥ ꯈꯪ ꯑꯍꯟ ꯑꯣꯏꯔꯛꯀꯥꯟ ꯍꯗꯛ ꯑꯣꯏꯔꯣ ꯆꯠꯅꯤꯡꯗ ꯆꯠꯂꯣ ꯐꯪꯕ ꯃꯇꯝ ꯂꯥꯛꯅꯤꯗꯣ
ꯑꯥꯎ
ꯂꯥꯡꯅꯤꯡꯂꯁꯨ ꯂꯥꯡꯕ ꯃꯄꯥꯟ ꯐꯝꯂꯣꯏꯗꯕ
ꯑꯥ ꯑꯥ ꯕ꯭ꯔꯣꯁꯦ ꯀꯩꯗꯧꯔꯝꯃꯤꯅꯣ ꯌꯦꯟ ꯃꯈꯣꯜꯁꯨ ꯇꯥꯏꯌꯦ ꯌꯦꯟ ꯃꯈꯣꯜꯂ ꯀꯩꯅꯣꯝꯨ ꯇꯥꯏꯌꯦꯕ
ꯑꯥ
ꯑꯣ ꯌꯦꯟꯁꯨ ꯂꯣꯏꯕ꯭ꯔꯣ
ꯌꯦꯗꯤ ꯂꯩꯍꯦ
ꯀꯌꯥꯝ ꯂꯣꯏꯔꯤꯅꯣ
ꯌꯦꯟ ꯃꯗꯤ ꯇꯔꯀ ꯕꯣꯣꯏꯂꯔꯅ ꯈꯔ ꯌꯥꯝꯃꯦ ꯂꯣꯀꯦꯜ ꯌꯦꯗꯤ ꯌꯥꯝꯗꯤꯦ
ꯎꯝ ꯑꯣ
ꯂꯩꯗꯤ ꯑꯦꯔꯥꯎꯟ ꯊ꯭ꯔꯤ ꯍꯟꯥꯟꯗ꯭ꯔꯦꯗ ꯃ ꯂꯩꯔꯝ
ꯍꯅ
ꯍꯥꯦ
ꯍꯧꯖꯤꯛꯂꯣ ꯍꯧꯖꯤꯛꯂꯕ
ꯎꯝ
ꯊ꯭ꯔꯤ ꯍꯟꯗ꯭ꯔꯦꯠ
ꯎꯝ
ꯑꯩꯅ ꯋꯥ ꯉꯥꯡꯕꯗꯣ ꯌꯥꯝꯅ ꯇꯞꯅ ꯇꯞꯅ ꯍꯥꯏꯗꯤ ꯀꯨꯏꯅ ꯀꯨꯏꯅ ꯂꯩꯔꯒ ꯇꯥꯕ꯭ꯔꯣ
ꯃꯔꯛ ꯃꯔꯛꯇ ꯁꯨꯃꯥꯏꯅ ꯇꯧꯋꯤ
ꯍꯥꯏꯕꯗꯤ
ꯅꯪ ꯉꯍꯥꯡ ꯂꯛꯄ ꯂꯣꯏ ꯀꯥꯟꯁꯤꯗꯤꯀꯣ ꯑꯗꯨꯝ ꯅꯪꯒꯤ ꯋꯥꯔꯗꯁ ꯃꯔꯛ ꯃꯔꯛꯇ ꯕ꯭ꯔꯦꯛꯀꯤꯡ ꯇꯧꯕ
ꯑꯣ
ꯑꯣ
ꯈꯪꯗꯌꯦꯅ ꯑꯩꯅ ꯋꯥ ꯉꯥꯡꯈ꯭ꯔ ꯃꯇꯨꯡꯗ ꯅꯪꯗꯣ ꯌꯥꯝ ꯀꯨꯏ ꯀꯨꯏꯅ ꯂꯩꯔꯒ ꯔꯤꯄ꯭ꯂꯥꯏꯗꯣ ꯂꯥꯛꯑꯦꯕ ꯋꯥꯗꯣ ꯑꯃꯨꯛꯀ ꯔꯦꯁꯄꯣꯟꯁ ꯇꯧ
ꯎꯝ
ꯑꯗꯨꯒꯤ ꯅꯨꯡꯉꯥꯏꯇꯕꯗꯣ ꯇꯧꯋꯦꯕ ꯑꯩꯅ ꯍꯥꯏꯕꯗꯤꯅꯦ ꯅꯣꯏꯒꯤ ꯕ꯭ꯔꯣꯏꯂꯔꯗꯪ ꯊ꯭ꯔꯤ ꯍꯟꯗ꯭ꯔꯦꯠ ꯂꯣꯏ ꯍꯥꯏꯗꯣ ꯍꯧꯖꯤꯛ ꯁꯣꯔꯣ ꯍꯥꯏꯕ
ꯍꯣꯏ ꯍꯧꯖꯤꯛ ꯍꯧꯖꯤꯛ
ꯍꯧꯖꯤꯛꯁꯨ ꯑꯣ ꯕꯤꯖꯤꯅꯦꯁꯅꯤꯅ ꯅꯠꯇ꯭ꯔꯥ
ꯆꯪ ꯂꯩꯗ ꯃꯤ ꯅ ꯇꯧꯅꯥ ꯍꯦ ꯗꯥꯎ ꯌꯦꯃꯤ ꯐꯅ
ꯍꯥꯟꯕꯥꯟꯕꯔꯣ ꯍꯥꯏꯁꯦ
ꯎꯝ ꯊ꯭ꯔꯤ ꯔꯥꯎ ꯃꯗꯤ ꯆꯥꯏ ꯈꯔꯤꯗꯦ
ꯑꯗꯨ ꯀꯥꯟꯅꯗ꯭ꯔꯣ ꯀꯥꯟꯅꯗꯕ꯭ꯔꯣ
ꯈꯔꯗꯤ ꯀꯥꯟꯅ ꯈꯔꯕꯨꯗꯤ ꯀꯅꯥ ꯍꯥꯏꯕꯅꯤ ꯇꯥꯗ꯭ꯔꯣ
ꯎꯝ ꯋꯥꯔꯤ ꯁꯥꯟꯅꯕꯗꯣ ꯌꯥꯝ ꯈꯪꯗꯦ ꯀꯨꯏ ꯀꯨꯏꯅ ꯂꯩꯔꯛ ꯈꯨꯝꯃꯦ ꯅꯪꯗꯣ
ꯑ ꯅꯍꯥꯡꯗ ꯃꯅꯥꯛ ꯃꯅꯥꯛꯇ ꯇꯥꯗꯕ ꯃꯥꯜꯂꯦ ꯇꯥꯕ꯭ꯔꯥ ꯎꯝꯣꯏ
ꯇꯥꯏꯌꯦꯕ
ꯑꯁ ꯒ꯭ꯌꯥꯝ ꯊꯣꯏꯗꯣꯛꯅꯗꯤ ꯇꯣꯡꯕꯗꯤ ꯅꯠꯇꯦꯗ ꯋꯥꯟ ꯁꯇꯗꯔ ꯇꯔꯥꯃꯥꯊꯣꯏ ꯇꯔꯥꯃꯉꯥ ꯃꯔꯛ ꯃꯔꯛ ꯂꯤꯁꯤꯡ ꯀꯨꯟ ꯌꯥꯎꯕꯒꯨꯝ ꯆꯥꯡ ꯂꯩ
ꯇꯣꯡꯉꯤꯅꯦ ꯀꯩꯅꯣꯗꯣ
ꯑꯩꯈꯣꯏ ꯌꯥꯝ ꯊꯣꯏꯗꯣꯛꯅꯗꯤ ꯃꯥꯡꯕꯗꯤ ꯅꯠꯇꯦ
ꯇꯣꯡꯉꯤꯁꯤꯃꯛꯇ ꯃꯥꯡꯕꯗꯤ ꯅꯠꯇꯦ ꯊꯣꯏꯗꯣꯛꯅꯌꯦ ꯅꯪꯒꯤ ꯋꯥꯗꯣ ꯌꯥꯗꯦꯗ
ꯑ ꯅꯪ ꯅꯪ ꯑꯣꯖꯥꯒ ꯇꯧꯔꯕꯝꯅꯤ ꯌꯥꯝ ꯄꯛꯀꯗꯧ ꯃꯥꯂꯩꯗ
ꯑꯣꯏꯒꯦ ꯈꯜꯂꯤꯅꯦ
ꯈꯜꯂꯅ ꯇꯥꯎꯁꯅ
ꯑ
ꯈꯜꯂꯤꯉꯩꯗ ꯃꯇꯝ ꯑꯥ ꯌꯧꯔꯨꯅꯤ
ꯑꯣꯏꯗꯣꯏꯅꯦ
ꯎꯝ ꯌꯦꯡꯒ ꯑꯣꯖꯒ ꯇꯧ ꯈꯔꯗ ꯑꯉꯥꯡꯁꯤꯡꯗ ꯂꯦꯞꯈꯠꯂꯨ ꯍꯥꯏꯕꯒꯨꯝꯗ
ꯍ ꯑꯣꯖꯥ ꯁꯥꯊꯤꯕꯤ ꯑꯣꯏꯒꯦ ꯈꯜꯂꯤꯅꯦ
ꯑꯗꯨꯅꯤ ꯑꯣꯖꯥ ꯁꯥꯇꯤꯗꯤ ꯁꯥꯇ꯭ꯔꯥ ꯁꯦꯉꯤ ꯖꯅꯦ ꯑꯣꯖꯥ ꯏꯪ ꯇꯞꯇꯞ ꯇꯧꯔꯗꯤ ꯑꯩ ꯁꯥꯇ꯭ꯔꯥ ꯃꯥꯡꯉꯦ
ꯃꯥꯟꯅꯩ ꯍꯧꯖꯤꯛꯀꯥꯟ ꯑꯉꯥꯡꯁꯤꯡꯗꯤ ꯄꯨꯔꯥ ꯂꯥꯏꯅꯦ
ꯑ ꯅꯦꯆꯔ ꯑꯣꯐ ꯏꯖꯨꯀꯦꯁꯟ ꯍ
ꯌꯥ ꯑꯗꯨ
ꯍꯦꯛ ꯄꯣꯛꯂꯨꯕꯗ ꯂꯦꯞꯇꯣꯞꯇ ꯄꯨꯕ ꯊꯣꯛꯧꯂꯛꯇꯧ ꯃꯥꯜꯂꯦ ꯍꯟꯗꯛꯀꯤ ꯃꯇꯝꯒꯤ ꯑꯉꯥꯡꯁꯤꯡꯁꯤ
ꯎꯝ ꯂꯣꯏ ꯍꯩꯕꯅꯦꯕ ꯃꯣꯏꯗꯣ ꯑꯧ ꯑꯧ
ꯈꯪꯗ꯭ꯔꯤꯕ ꯊꯥꯏꯅꯒ ꯑꯩꯈꯣꯏꯒ ꯑꯉꯥꯡꯁꯤꯡ ꯑꯣꯏꯔꯝꯃꯤ ꯑꯣꯏꯔꯤꯉꯩꯁꯤꯗ ꯁꯨꯃꯥꯏꯅ ꯇꯧꯔꯛꯇꯦꯗ ꯍꯟꯗꯛꯀꯥꯟ ꯑꯉꯥꯡ ꯏꯀꯥꯏꯕꯁꯨ ꯂꯩꯇꯦ
ꯑꯣꯝ
ꯃꯀꯣꯛꯇ ꯍꯦꯛ ꯊꯧꯔꯛꯄꯗ ꯇꯣꯡ ꯇꯧꯗꯧ ꯉꯥꯡꯉꯤ ꯗꯦꯕꯔ ꯀꯥꯥꯁ ꯂꯣꯏꯅꯃꯛ ꯀꯅꯥꯅ ꯇꯝꯕꯤꯕ ꯕꯦꯕꯔ ꯈꯪꯗꯦ ꯍꯟꯗꯛꯀ ꯇ꯭ꯋꯦꯟꯇꯤ ꯐꯥꯔꯁꯠ ꯁꯦꯟꯆꯨꯔꯤꯁꯤꯦ
ꯑꯥ ꯌꯥꯝ꯭ꯔꯣꯕ
ꯑꯩꯈꯣꯏꯒ ꯑꯉꯥꯡꯒ ꯂꯩ ꯂꯩꯔꯝꯃꯗꯤ ꯃꯤ ꯑꯉꯥꯡꯕ ꯉꯥꯏꯔ‌ꯦꯅ‌ꯦ ꯑꯩꯈꯣꯏꯒ ꯂꯩꯔꯝꯃꯗꯤ ꯑꯁ ꯀꯃꯥꯏꯅ ꯇꯧꯁꯤꯔꯥ ꯈꯜꯂꯨꯕꯗ ꯀꯣꯛꯀ ꯁꯥꯒꯠꯂꯛꯏ ꯈꯪꯍꯧꯗꯅ
ꯆꯞ ꯃꯥꯟꯅꯈꯤꯗꯣꯏꯅꯦ ꯃꯇꯝ ꯃꯇꯝꯒꯤ
ꯅꯪꯗꯤ ꯂꯨꯍꯣꯡꯔꯕꯣ
ꯍꯣꯡꯗ꯭ꯔꯤꯌꯦ
ꯈꯪꯗꯦ
ꯎꯝ
ꯏꯔꯥꯡꯒ ꯐꯠꯇꯕꯅꯤꯅ ꯉꯟꯅ ꯉꯟꯅ ꯍꯣꯡꯂꯨꯅꯨꯗ
ꯀꯩꯕ
ꯏꯔꯥꯡꯒ ꯐꯠꯇꯕ ꯃꯇꯝꯖꯤꯗ ꯉ ꯉꯟꯇꯥ ꯍꯣꯡꯔꯨꯅꯨꯕ
ꯉꯟꯇꯥ ꯍꯣꯡꯒꯅꯣ
ꯎꯝ
ꯍꯣꯡꯉꯣꯏꯗ
ꯐ ꯎꯝ ꯐꯕ ꯐꯠꯇꯕ ꯈꯔ ꯈꯟꯈꯤꯌꯨ
ꯑꯁ ꯑꯐꯕꯕꯨ ꯀꯅꯥ ꯐꯠꯇꯕꯅ ꯀꯅꯥ ꯆꯞ ꯃꯥꯟꯅꯔꯦꯗ ꯍꯧꯖꯤꯛꯇꯤ
ꯑ ꯉꯥꯏꯊꯣꯛ ꯉꯥꯏꯁꯤꯟ ꯇꯧꯅ ꯁꯤꯗ
ꯋꯥꯔꯤꯗ‌ꯣ
ꯋꯥꯔꯤꯁꯦ
ꯎꯝ
ꯍꯥꯜꯂꯦ ꯍꯥꯏꯅ ꯄꯪꯆꯦꯟ ꯆꯦꯟꯒꯅꯨꯕ ꯉꯥꯛꯗ ꯉꯥꯏꯊꯣꯛ ꯉꯥꯏꯁꯤꯟ ꯇꯧꯅꯁꯦ
ꯍꯣꯏ ꯁꯨꯛꯄꯥꯟ ꯄꯥꯟꯈꯤꯗꯕꯁꯦ
ꯎꯝ
ꯌꯦꯡꯉꯣꯗꯅ ꯂꯨꯅ ꯇꯧꯕꯤ ꯇꯧꯕꯤ ꯍꯥꯏꯔꯝꯃꯒ ꯃꯉꯥꯜꯗꯣ ꯑꯝꯇ ꯌꯦꯡꯉꯣꯗꯅ
ꯁꯤꯌꯥ
ꯅꯪ ꯈꯪꯗ꯭ꯔꯣ
ꯀꯩ ꯀꯩ ꯍꯥꯏꯕ ꯀꯩ
ꯃꯉꯥꯜꯗꯣ ꯃꯉꯥꯜꯗꯣ ꯚꯥꯏꯔꯦꯜ ꯆꯠꯂꯤꯗꯣ
ꯑꯥ ꯍꯣꯏ ꯍꯣꯏ ꯍꯣꯏ ꯍꯣꯏ ꯎꯋꯦ ꯑꯗꯨꯅꯤꯕ
ꯑꯗꯨꯅꯦ ꯊꯥꯖꯅꯤꯡꯉꯥꯏ ꯀꯅꯥ
ꯃꯤ ꯃꯥꯡꯉꯁꯨ ꯃꯥꯏꯊꯤꯕꯁꯨ ꯑꯣꯏꯑꯦ ꯏꯖꯠꯁꯨ ꯃꯥꯡꯉꯦ ꯀꯃꯥꯏꯅ ꯇꯧꯖꯥꯔꯣ ꯑꯗꯨꯗꯣ ꯑꯩꯗꯤ ꯀꯥꯏꯗꯤ ꯌꯥꯝ ꯐꯥꯒꯤꯒꯤ ꯇꯥꯏꯞꯇ ꯇꯧꯔꯝꯕ꯭ꯔꯥ ꯍꯥꯏꯅ ꯍꯥꯟꯅ ꯈꯜꯂꯨꯕꯅꯦ
ꯑꯣ
ꯑꯗꯨꯅꯦ ꯑꯗꯨꯝ ꯑꯦꯠꯕꯤꯗꯒꯨꯝꯕ ꯌꯥꯝ ꯇꯣꯏꯅ ꯚꯥꯏꯔꯦꯜꯗ ꯆꯠꯊꯔꯛꯄ
ꯎꯝ ꯎꯝ ꯅꯣꯏꯗꯤ ꯑꯗꯨꯃꯥꯏꯟ ꯇꯧꯅꯨꯀꯣ
ꯈꯥꯟꯕꯨ ꯈꯜꯂꯨꯗꯦꯗ ꯑꯃꯐꯥꯎ ꯐꯪꯅꯤꯡꯉꯥꯏ ꯋꯥꯔꯤꯉꯩꯁꯤꯗ ꯀꯗꯥꯏꯗꯒꯤ ꯑꯅꯤ ꯑꯍꯨꯝꯔ ꯃꯤꯅꯗꯤ ꯑꯅꯤ ꯑꯍꯨꯝ ꯂꯣꯟꯖꯜꯂꯦ ꯑꯩꯈꯣꯏꯗ ꯑꯃꯐꯥꯎ ꯐꯪꯅꯤꯡꯉꯥꯏ ꯀꯣꯛ ꯌꯥꯝ ꯀꯟꯅ ꯊꯥꯗꯔꯤꯉꯩ ꯁꯤꯗ
ꯀꯩꯅꯣ ꯍꯟꯗꯛꯇꯤ ꯃꯤ ꯌꯥꯝ ꯐꯪꯅꯔꯦ ꯍꯥꯏꯔꯒ ꯅꯪ ꯐꯪꯗ꯭ꯔꯤꯕ‌ꯣ ꯍꯥꯏꯖ‌ꯦ ꯍꯧꯖꯤꯛꯐꯥꯎ
ꯄ꯭ꯔꯤꯊꯤꯕꯤ ꯑꯁꯤ ꯁꯪꯁꯥꯔꯁꯤꯗ ꯉꯛ ꯉꯛꯄꯅꯤ ꯃꯤꯅꯗꯤ ꯂꯥꯏ ꯂꯥꯏꯅ ꯐꯪꯉꯤꯗꯨ ꯀꯥꯟꯗ ꯌꯣꯟꯕꯒꯤ ꯇꯥꯏꯞꯇ ꯑꯩꯈꯣꯏꯁꯤꯅ ꯁꯅꯥ ꯖꯪꯒꯜ ꯑꯆꯥꯎꯕꯗ ꯊꯤꯔꯨꯕꯒꯨꯝ ꯇꯧꯋꯤꯅꯤ
ꯑꯁ ꯃꯤꯁꯨ ꯏꯁꯇ꯭ꯔꯒꯜ ꯈꯔꯗꯤ ꯇꯧꯔꯝꯗꯣꯏꯅꯦ
ꯑ
ꯅꯪꯅ ꯈꯪꯗꯕꯒꯤ
ꯐꯣꯝꯂꯥꯗ ꯄꯥꯟꯗ ꯂꯥꯟꯁꯤꯜꯂꯛꯄ ꯌꯥꯔꯦ ꯈꯪꯗꯦꯅꯤ ꯆꯪ ꯅꯤ ꯁꯠꯅꯔꯥ
ꯎꯝ
ꯃꯔꯛ ꯃꯔꯛꯇ ꯂꯥꯏꯗ ꯐꯥꯎ ꯁꯥꯎꯅꯤꯡꯉꯛꯄ ꯆꯥꯟꯁ ꯌꯧꯔꯛꯀꯅꯤ ꯁꯤꯗꯤ
ꯎꯝ ꯃꯤ ꯍꯟꯗꯛ ꯌꯥꯝ ꯐꯪꯅꯈ꯭ꯔꯕꯅꯤꯀꯣ ꯄꯨꯐꯜ
ꯅꯣꯏ ꯑꯩꯉꯣꯟꯗꯗꯤ ꯔꯤꯀ꯭ꯔꯨꯏꯠꯃꯦꯟꯀ ꯂꯥꯛꯇ꯭ꯔꯣ
ꯑꯩꯈꯣꯏꯗꯤ ꯁꯦꯇꯜ ꯇꯧꯔꯨꯕꯅꯤꯅ ꯑꯗꯨꯒꯨꯝꯕꯗꯤ
ꯑ ꯇꯥꯡ ꯂ ꯂꯥꯛꯇꯔꯦ ꯏꯅ ꯣꯗꯔ ꯁꯝꯕꯟꯗ ꯈꯥꯔꯝꯈ꯭ꯔꯦꯕ ꯑꯁ ꯏꯃꯥꯏꯕꯃ ꯁꯨꯃꯥꯏ ꯊꯥꯔꯝꯗ ꯋꯥꯈꯤꯔꯣ ꯌꯣꯠꯈꯤꯔꯣ
ꯑꯗꯨꯔ ꯋꯥꯒꯤꯁꯨ ꯌꯥꯎꯔꯦ ꯌꯣꯠꯀꯤꯁꯨ ꯌꯥꯎꯔꯦ
ꯑꯥ ꯑꯔꯣꯏꯕꯤꯅꯤꯕ ꯇꯧꯁꯜꯂꯛꯏꯁꯤ
ꯃꯥꯅꯦ ꯅꯠꯇ꯭ꯔꯗꯤ ꯂꯝ ꯌꯥꯝ ꯍꯦꯜꯂꯛꯀꯗꯧꯕ
ꯑ ꯑꯁ ꯑꯩꯒꯤꯁꯦ ꯎꯒꯤ ꯈꯥꯖꯜ ꯑꯃꯗꯤ ꯐꯗꯕ
ꯍꯣꯏꯅꯦ ꯅꯪ ꯊꯦꯡꯃꯟꯈ꯭ꯔꯦ
ꯃꯤꯛꯁ ꯑꯣꯏꯔꯒꯗꯤ ꯑꯩꯁꯨ ꯈꯔ ꯑꯦꯛꯁꯇ꯭ꯔꯥꯒꯨꯝ ꯈꯔ ꯌꯥꯎꯁꯜꯂꯛꯒꯅꯤ
ꯅꯪ ꯊꯦꯡꯃꯟꯈ꯭ꯔꯦ ꯌꯥꯗ꯭ꯔꯦ
ꯊꯤꯡꯂꯤꯗ
ꯊꯦꯡꯃꯟꯈ꯭ꯔꯦ ꯊꯦꯡꯃꯟꯈ꯭ꯔꯦ
ꯎ